ꯇꯕꯣ
ꯎꯝ
ꯗ꯭ꯔꯒ ꯂꯩꯒꯦ
ꯂꯩ
ꯃꯦꯒ ꯂꯩꯗꯒꯤ
ꯃꯄꯥꯟꯗ ꯆꯥꯛ ꯆꯥꯔꯕꯣ
ꯑ ꯆꯥꯛꯇꯥꯥꯔꯦ
ꯀꯩ ꯁꯪꯁꯒꯦ
ꯑꯩꯈꯣꯏꯒꯤꯗꯣ ꯉꯁꯤ ꯁꯤꯡꯖꯨ ꯑꯃ ꯃꯦꯠꯂꯦ ꯍꯋꯥꯏ ꯑꯃ ꯊꯣꯡꯉꯦ ꯀꯥ ꯍꯔꯦ ꯊꯨꯃꯔꯦ ꯁꯤꯨꯖꯤꯝ ꯍꯥ ꯍꯒꯤꯇ
ꯑꯩꯈꯣꯏꯁꯨ ꯈꯆꯒ ꯄꯤꯕ ꯍꯋꯥꯏ ꯑꯗꯨ ꯆꯥꯔꯦꯗ ꯃꯥꯏ ꯌꯥꯗ꯭ꯔꯕꯣ ꯃꯤꯠꯇ ꯄꯔꯤꯌꯖꯔ ꯂꯩꯦꯛ ꯌꯥꯝ ꯂꯩꯔꯦ ꯃꯥꯏꯁꯤꯁꯨ ꯕ꯭ꯂꯦꯛ ꯍꯦꯠ ꯌꯥꯝ ꯂꯩꯌꯦ
ꯋꯥ ꯀꯔꯣ ꯂꯩꯀꯥꯁꯤꯁꯨ ꯌꯥꯎꯅꯤ ꯌꯥꯝ ꯐꯅꯤ ꯌꯥꯝꯃꯤꯗꯥꯏ ꯀꯣꯏꯅꯣ ꯅꯪ ꯅꯍꯥꯃꯨꯛ ꯁꯤꯟꯅꯕꯗꯣ ꯀꯩꯅꯣꯝꯃ
ꯑꯗꯣ ꯁꯤꯖꯤꯟꯅꯔꯁꯦ ꯁꯤꯟꯅꯔꯁꯨ ꯑꯗꯨꯝ ꯑꯗꯨꯝ ꯍꯦꯛ ꯂꯩꯔꯛꯀꯅꯦꯕ
ꯎꯝ ꯑ ꯀꯣꯛꯊꯣꯛꯅꯤꯡꯉꯥꯢ ꯂꯩꯇꯦ
ꯃꯣꯏꯒꯤ ꯀꯩꯅꯣ ꯀꯩꯅꯣꯗ ꯆꯠꯀꯅꯤꯅ ꯃꯣꯏꯒꯤ ꯐꯦꯁꯤꯌꯦꯜ ꯇꯧꯕꯒꯤꯗꯣ
ꯑꯣ ꯑꯣ
ꯑꯗꯨ ꯇꯧꯔꯒ ꯃꯣꯏꯅ ꯃꯦꯆꯤꯟ ꯑꯃꯊꯟꯇ ꯇꯥꯎꯊꯣꯛꯄꯤꯒꯅꯦꯕ
ꯑꯣꯝ
ꯑ ꯑꯩꯗꯤ ꯃꯈꯥꯗ ꯏꯁꯀ ꯀꯩꯅꯣ ꯎꯕꯗꯣ ꯑꯩꯗꯤ ꯂꯤꯟꯂ ꯁꯤꯅꯤ ꯀꯤꯕꯅ ꯑꯁ ꯑꯁꯤꯗ ꯑꯩꯈꯣꯏ ꯑꯗꯨꯝ ꯐꯪꯕ ꯁꯥꯗꯣ ꯃꯆꯥ ꯃꯆꯥꯗꯣ
ꯎꯝ
ꯑꯗꯨ ꯃꯥꯒꯤ ꯑꯦꯁꯅ ꯍꯧꯕꯗꯣ
ꯑꯣ ꯈꯔꯣꯏ ꯈꯔꯣꯏ
ꯃꯥꯒꯤ ꯃꯅꯤꯡꯒꯤꯗꯣ ꯏꯁꯇ꯭ꯔꯤꯞ ꯆꯠꯂꯦꯕ ꯑꯗꯨꯒꯤ ꯂꯤꯟ ꯌꯥꯝ ꯃꯥꯟꯕ
ꯊꯣꯡꯅꯧꯗꯒꯤ ꯎꯕ꯭ꯔꯥ
ꯍꯣꯏ ꯍ ꯊꯣꯡꯅꯧꯗꯒꯤ ꯃꯈꯥꯗ ꯎꯑꯦꯕ
ꯑꯣ
ꯍꯩꯃꯥ ꯁꯥꯕꯁꯦ ꯂꯣꯏꯔꯦ
ꯅꯨꯡꯁꯥ ꯌꯥꯝ ꯁꯥꯒꯠꯂꯛꯑꯦ ꯑꯩꯈꯣꯏꯔꯣꯝꯁꯦ
ꯍꯣꯏ
ꯐꯪꯗ꯭ꯔꯦ ꯇꯗꯣꯏꯅꯤ ꯄꯩꯁꯥ ꯁꯃꯥꯟꯗ
ꯁꯤ ꯍꯐꯇꯟꯣ ꯍꯒꯠ ꯖꯕꯅ
ꯍꯥ
ꯍꯒꯠꯖꯕꯒꯤ ꯈꯣꯠꯄꯒꯤ ꯃꯃꯤꯡ ꯉꯥꯛ ꯇꯧꯅꯕ
ꯎꯝ
ꯀꯩꯗꯧꯔꯤꯅꯣ
ꯑꯩ ꯐꯃꯨꯡꯒ ꯐꯝꯃ ꯑꯗꯨꯝ ꯇꯧꯔꯒ ꯂꯩ
ꯑꯦꯛꯖꯥꯝ ꯑꯦꯛꯖꯥꯝꯒꯤ ꯀꯌꯥꯝ ꯄꯥꯔꯒꯦ
ꯑꯦꯛꯖꯥꯝꯒꯤ ꯌꯥꯝ ꯄꯥꯗꯦꯗ ꯍꯥꯟꯅꯗꯤ ꯈꯔ ꯄꯥꯏꯌꯦ ꯍꯧꯖꯤꯛꯇꯤ
ꯄꯥꯔꯝꯃꯅꯤꯗ
ꯄꯥꯗꯦꯗ ꯑꯥꯁꯦꯡꯕ ꯅꯪ ꯀꯥꯏ ꯂꯩꯒꯦ
ꯃꯄꯥꯟꯗ ꯂꯩꯌꯦ
ꯑꯣ ꯑꯩꯁꯨ ꯃꯄꯥꯟ ꯊꯣꯛꯑꯒ ꯂꯩꯌꯦ
ꯑꯣ
ꯃꯤ ꯊꯃꯒꯦꯀꯣꯗꯒꯤ
ꯍꯣꯏ ꯍꯣꯏ
ꯁꯥ ꯈꯨꯠ ꯁꯥꯥ ꯑꯃꯅꯦ ꯑꯩꯈꯣꯢꯔꯣꯝꯁꯦ ꯍꯧꯖꯤꯛ
ꯅꯃꯥꯟꯅꯕꯤꯒ ꯂꯩ꯭ꯔꯣꯕ ꯃꯅꯨꯡꯗ
ꯏꯃꯥꯟꯅꯕꯤꯗꯣ ꯇꯨꯝꯍꯧꯋꯤ ꯏꯃꯥꯟꯅꯕꯤ ꯑꯃꯅ ꯏꯃꯥꯟꯅꯕꯤ ꯑꯃꯒꯤꯔꯣꯝꯗ ꯆꯠꯈꯤ
ꯑꯣ
ꯑꯗꯨꯒ ꯑꯩꯅ ꯃꯄꯥꯟꯗ ꯊꯣꯛꯂꯛꯏ ꯑꯣ ꯋꯥꯁꯣꯃꯟꯁ ꯁꯥꯏꯇ
ꯅꯪ ꯅꯨꯄꯥꯒꯗꯤ ꯋꯥꯔꯤ ꯁꯥꯟꯅꯗ꯭ꯔꯣ
ꯑꯩꯒꯤ ꯅꯨꯄꯥ ꯍꯥꯏꯔꯣ
ꯑꯥꯎ
ꯁꯥꯟꯅꯩꯑꯌꯦ ꯍꯧꯖꯤꯛ ꯀꯣꯜ ꯄꯥꯏꯔꯝꯃꯦ ꯑꯗꯨꯒ ꯈꯨꯗꯛꯇ ꯃꯄꯥꯅ ꯀꯣꯜ ꯇꯧꯔꯛꯑꯦ ꯑꯗꯨꯒ ꯒꯥꯔꯤ ꯊꯧꯔꯒ ꯆꯠꯈ꯭ꯔꯦ ꯍꯥ
ꯂꯧꯒꯤꯔꯕ ꯂꯧ ꯆꯠꯅꯤꯡꯉꯥꯏꯔꯣꯕ
ꯑꯧ ꯂꯧ ꯆꯠꯅꯤꯡꯉꯥꯏ ꯑꯗꯨꯗꯨꯒ ꯊꯧꯔꯦ ꯒꯥꯔꯤꯗꯣ ꯑꯗꯨ ꯆꯠꯂꯦ ꯂꯧ ꯀꯨꯝꯃꯦ ꯍꯥꯏꯔꯦ
ꯌꯦꯡꯅꯤꯡꯉꯦꯕ ꯑꯩꯗꯤ ꯍꯥꯏꯕꯗꯤ ꯅꯣꯏꯒꯤ ꯅꯨꯄꯥ ꯑꯩꯈꯣꯏꯒꯤ
ꯑꯥꯎ
ꯒꯨꯝꯕꯁꯦ ꯑꯗꯨꯝ ꯎꯅꯤꯡꯉꯦꯕ
ꯎꯝ
ꯀꯔꯝꯍꯥꯏꯅ ꯊꯕꯛ ꯇꯧꯕ꯭ꯔꯥꯅ ꯍꯥꯏꯕꯗꯤ ꯑꯩꯈꯣꯏꯗꯤ ꯑꯅꯝꯕ ꯆꯤꯡꯗ ꯂꯩꯕꯅꯤꯅ ꯃꯣꯏ ꯑꯗꯨꯝ ꯊꯕꯛ ꯇꯧꯕꯗꯣ ꯍꯥꯏꯕꯗꯤ ꯑ ꯀꯔꯝꯥꯏꯅ ꯇꯧꯕ꯭ꯔꯥ ꯃꯥꯟꯅꯕ꯭ꯔꯥ ꯌꯦꯡꯅꯤꯡꯉꯦꯕ
ꯈꯪꯗꯦꯗ ꯃꯤ ꯑꯇꯟ ꯑꯇꯟꯕꯁꯨ ꯌꯥꯝ ꯂꯩ ꯈ꯭ꯔꯖꯥꯠꯅꯤ
ꯍꯣꯏ ꯌꯥꯝ ꯌꯦꯡꯅꯤꯡꯉꯦꯕ ꯃꯣꯏꯅ ꯊꯕꯛ ꯆꯠ
ꯑꯧ ꯅꯣꯡꯃ ꯂꯥꯛꯑꯣ ꯑꯗꯨꯗꯨꯒ ꯌꯦꯡꯍꯟꯒꯦ ꯅꯨꯄꯥ ꯃꯌꯥꯝ ꯊꯕꯛ ꯁꯨꯕ
ꯍꯣꯏꯅꯦ ꯅꯣꯏꯗꯕꯨꯗꯤ ꯂꯥꯛꯄ ꯌꯥꯏ
ꯎꯝ ꯄꯥꯈꯪ ꯃꯌꯥꯝ ꯂꯩꯕꯅꯦ ꯑꯗꯣ ꯁꯨꯅꯤꯡꯗꯕꯅ ꯑꯩꯈꯣꯏ ꯄꯥꯈꯪꯗꯤ
ꯀꯔꯃꯥꯏꯅ
ꯁꯨꯅꯤꯡꯗꯕꯅꯦ ꯑꯗꯣ ꯈꯪꯗꯦ ꯀꯩꯅꯣ ꯍꯥꯏꯗꯤ ꯃꯃꯥꯟꯅꯕ ꯍꯧꯅꯔꯒ ꯁꯨꯃꯤꯟꯅꯕ ꯆꯠꯄ ꯀꯥꯡꯕꯨ ꯂꯩꯌꯦꯕ
ꯑꯥ ꯍꯣꯏ ꯍꯣꯏ ꯑꯗꯣ ꯑꯩꯈꯣꯏꯁꯨꯀꯣ ꯈꯨꯟꯗ ꯍꯥꯏꯕꯗꯤ ꯃꯁꯥ ꯃꯁꯥꯒꯤ ꯇꯧꯕꯗꯨꯗꯤ ꯇꯟꯕꯒꯤ ꯃꯃꯥꯟꯅꯕ ꯈꯣꯏ ꯂꯣꯏꯅ ꯀꯧꯔꯒ ꯄꯨꯟꯃꯤꯟꯅꯔꯒ ꯇꯧꯋꯦꯕ ꯉꯁꯤ ꯉꯁꯤ ꯍꯣꯏ ꯉꯁꯤꯅ ꯃꯥꯒꯤ ꯇꯧꯔꯅꯤ ꯑꯗꯨꯒ ꯉꯁꯤ ꯑꯃ ꯇꯧꯔꯅꯤ ꯃꯥ ꯂꯣꯏꯅ ꯃꯤ ꯑꯃ ꯃꯝꯒꯤ ꯂꯣꯏ ꯇꯧꯔꯛꯇꯣꯏꯅꯦꯕ ꯃꯣꯏ ꯒ꯭ꯔꯨꯞ ꯄꯥꯔꯇꯤꯗꯣ
ꯎꯝ ꯑꯗꯨꯒ ꯆꯥꯛꯀꯨꯝꯕ ꯄꯤꯖꯔ ꯍꯥꯏꯗꯤꯅꯦ ꯎꯝ ꯑꯩꯅ ꯈꯪꯕꯗ ꯀꯩꯅꯣꯒꯤ ꯑꯩ ꯅꯨꯄꯥ ꯍꯣꯏꯒꯤꯗꯣ ꯃꯣꯏ ꯃꯃꯥꯟꯅꯕꯁꯤꯡꯒꯤ ꯆꯠꯂꯦꯕꯀꯣ ꯀꯣ ꯑꯗꯣ ꯄꯩꯁꯥꯒꯨꯝꯕꯒꯤ ꯆꯠꯇꯦꯕ ꯃꯣꯏꯗꯤ ꯍꯥꯏꯗꯤ
ꯑꯣ ꯍꯣꯏ ꯑꯗꯨꯅꯦ ꯍꯥꯏꯁꯦ ꯑ ꯃꯣꯏ ꯒ꯭ꯔꯨꯞ ꯇ ꯁꯄꯣꯁ ꯃꯤ ꯑꯍꯨꯝ ꯇꯧꯋꯦ ꯍꯥꯏꯔꯁꯦꯀꯣ ꯃꯤ ꯑꯍꯨꯝꯁꯤꯗ ꯑ ꯉꯁꯤ ꯅꯪꯒꯤ ꯅꯨꯄꯥꯥꯁꯦ ꯆꯠꯀꯅꯤ ꯑꯗꯨꯗ ꯃꯥꯒꯤ ꯑ ꯃꯥꯒꯤ ꯂꯣꯏꯔꯒꯅ ꯍꯩ ꯑꯃꯨꯛ ꯑꯃ ꯍꯩ ꯑꯃꯨꯛ ꯑꯃꯒꯤ ꯑꯗꯨꯃꯥꯏꯅ ꯇꯧꯋꯦꯕ
ꯑ ꯑꯗꯨꯒ ꯆꯥꯛꯀꯨꯝꯕ ꯑ ꯆꯥꯛꯀꯨꯝꯕ ꯄꯤꯖꯔꯒ ꯂꯣꯏꯁꯤꯟ
ꯎꯝ ꯑꯗꯨꯒ ꯃꯣꯏꯒꯤ ꯍꯣꯏ ꯑꯗꯨꯒ ꯃꯣꯏꯒꯤ ꯃꯤ ꯅꯠꯇꯕ ꯃꯣꯏ ꯑꯇꯣꯞꯄ ꯃꯤ ꯑꯇꯣꯞꯄ ꯃꯥꯒ ꯃꯃꯥꯟꯅꯕ ꯅꯠꯇꯕ ꯑꯇꯣꯞꯄꯒꯤ ꯏꯃꯨꯡꯒꯤ ꯑꯣꯏꯔꯗꯤ ꯃꯣꯏ ꯄꯩꯁꯥꯗ ꯆꯠꯅꯩꯌꯦꯕ
ꯑ ꯑ ꯑꯗꯨꯃꯥꯏꯅ ꯇꯧꯋꯦ ꯑꯩꯈꯣꯏꯁꯨ
ꯑꯧ
ꯎꯝ ꯅꯨꯄꯥꯁꯤꯡ ꯌꯥꯝ ꯅꯨꯡꯁꯤꯌꯦꯗ ꯑꯗꯣ ꯑꯩꯁꯤꯗꯤ ꯏꯃꯥꯟꯅꯕ ꯅꯨꯄꯥ ꯂꯩꯇꯕꯅꯤ ꯅꯪ ꯑꯣꯏꯅ ꯀꯧꯔꯛꯑꯒꯦ ꯅꯪꯗꯤ ꯌꯥꯝ ꯍꯩꯌꯦꯅ
ꯑꯁ ꯑꯩ ꯍꯩꯇꯦꯍꯦ ꯂꯧ ꯀꯨꯝꯕ ꯍꯥꯏꯕꯕꯨ ꯊꯥꯕ ꯈꯣꯠꯄ ꯑꯩ ꯁꯨꯡꯇꯧ ꯇꯧꯗ꯭ꯔꯤꯌꯦ
ꯑꯁ ꯌꯥꯔꯣꯏ ꯍꯦ
ꯑ ꯑꯩ ꯊꯥꯕ ꯇꯧꯗ꯭ꯔꯦ ꯑꯩ ꯑꯩꯅ ꯑꯗꯨꯝ ꯃꯣꯏꯅ ꯌꯥꯟꯕꯒꯤꯗꯣ ꯑꯥ ꯑꯥ ꯑꯥ ꯑꯅꯝꯕꯀꯣ ꯌꯥꯟꯕ ꯊꯥꯕ ꯑꯗꯨꯝ ꯑꯍꯟ ꯇꯧꯋꯦ ꯑꯗꯣ ꯑꯩꯈꯣꯏꯅ ꯑꯗꯨꯝ ꯆꯥꯛ ꯏꯟꯁꯥꯡ ꯊꯣꯡꯕꯤꯕ ꯑꯗꯨꯒ ꯀꯔꯤ ꯀꯔꯤ ꯑꯋꯥꯠꯄ ꯈꯣꯠꯄ ꯌꯦꯡꯕꯤꯕꯀꯣ ꯑꯗꯨꯒ ꯑꯃꯨꯛꯃꯨꯛꯇꯤ ꯃꯣꯏꯅ ꯊꯥꯕ ꯂꯣꯏꯔꯒ ꯃꯨꯜꯂꯛꯑꯒ ꯌꯩꯕ ꯃꯇꯝꯗꯣ ꯑꯗꯨꯗ ꯑꯗꯨꯝ ꯃꯣꯏꯅ ꯌꯥꯜꯂꯒ ꯊꯝꯕꯗꯣ ꯑꯩꯈꯣꯏꯅ ꯌꯣꯝꯁꯤꯜꯂꯒ ꯍꯥꯏꯕꯗꯤ ꯌꯣꯝꯁꯤꯜꯂꯒ ꯑꯃꯗ ꯄꯨꯂꯞ ꯊꯝꯕꯗꯣ ꯑꯗꯨꯃꯥꯏꯅ ꯇꯧꯔ ꯑꯗꯨꯃꯥꯏꯅ ꯇꯧꯕ ꯃꯇꯦꯡ ꯄꯥꯡꯉꯦꯕ
ꯎꯝ
ꯑꯗꯨꯅꯗ
ꯑꯣ ꯍꯥꯏꯗꯤ ꯑꯃꯨꯛ ꯀꯧ ꯇꯧꯗ꯭ꯔꯤꯕꯒꯤ ꯈꯪꯗꯦ ꯐꯖꯅ ꯑꯝꯐꯥꯎ ꯑꯁꯦꯡꯕꯒꯤ
ꯎ ꯑꯩ ꯑꯩ ꯊꯥꯔꯕꯗꯤ ꯑꯩ ꯑꯝ ꯊꯥꯗꯤ ꯊꯥꯗ꯭ꯔꯤꯑꯕ
ꯑꯣ
ꯃꯈꯨꯨꯠꯅ ꯈꯨꯠꯅ ꯑꯃꯃꯝ ꯊꯥꯕꯗꯣ
ꯑꯥ
ꯑꯩꯁꯨ ꯌꯥꯝ ꯊꯥꯅꯤꯡꯉꯗꯤ ꯂꯥꯛꯑꯦꯗꯤ ꯍꯥꯏꯗꯨꯁꯨ ꯊꯥꯅꯤꯡꯉꯦꯕ
ꯑꯩꯈꯣꯏ ꯑꯗꯨꯗꯤ ꯂꯧꯒꯨꯝꯕ ꯍꯩꯇꯕ ꯃꯤꯁꯦ ꯌꯥꯝ ꯁꯤꯊꯕꯅꯦꯀꯣ
ꯍꯣꯏ ꯑꯃꯨ ꯇꯧꯗ
ꯎꯝ ꯀꯅꯤ ꯌꯥꯝ ꯃꯧ ꯑꯃ ꯑꯣꯏꯔꯒ ꯂꯧꯒꯨꯝꯕꯕꯨ ꯍꯩꯇꯦ ꯈꯣꯠꯇꯦ ꯇꯧꯔꯒ
ꯑꯃꯒ ꯏꯃꯨꯡꯒꯤ ꯊꯕꯛ ꯏꯟꯁꯥꯡ ꯍꯩꯇ ꯍꯛ ꯍꯩꯇ꯭ꯔꯒꯅ ꯑꯃꯨꯛꯒ
ꯑꯗꯣ ꯑꯅꯤ ꯅ ꯑꯍꯥꯡ ꯂ ꯑꯩꯈꯣꯏꯒꯤꯗꯤ ꯎꯝ ꯈꯪꯅꯦ ꯎꯪ ꯉꯥꯡꯕꯤꯕ ꯊꯩꯕꯤꯕ ꯋꯥꯏ ꯇꯦꯕ ꯍꯩꯇ ꯑꯩꯅ ꯍꯥꯏ ꯋꯥꯏ ꯇꯩꯕ ꯍꯩꯇꯕꯐꯥꯎ ꯌꯦꯡꯁꯤꯜꯂꯦ ꯍꯥꯏꯕꯗꯣ
ꯑꯦꯉ ꯑꯗꯣ ꯍꯥꯏꯕꯗꯤ ꯃꯣꯏ ꯃꯅꯦꯝꯕꯣꯛ ꯃꯅꯦꯝꯕꯣꯛ ꯅꯨꯄꯤ ꯅꯨꯄꯤꯒꯤ ꯏꯃꯨꯡ ꯃꯅꯨꯡꯒꯤꯗꯤꯃꯛ ꯊꯥꯗꯤ ꯂꯩꯗꯤ ꯂꯩꯒꯦꯕꯣ
ꯎꯝ ꯃꯥꯅꯦ ꯑꯗꯨꯝ ꯃꯈꯥ ꯌꯥꯝ ꯄꯣꯜꯂꯦ ꯅꯅꯦꯝꯕꯣꯛꯇꯨꯅ ꯈꯔ ꯍꯤꯡꯖꯤꯟꯕꯒꯨꯝꯕ ꯑꯗꯩꯗꯤ ꯀꯩ ꯍꯥꯏꯅꯤ ꯈꯔ ꯃꯆꯨ ꯇꯥꯕ ꯃꯤ ꯄꯥꯝꯃꯗꯤꯀꯣ ꯆꯥꯛ ꯊꯣꯡꯕꯗꯃꯛꯇꯧꯅꯦ ꯁꯝ ꯇꯨꯡꯗꯦ ꯇꯧꯗꯣꯏꯅꯤ
ꯍꯣꯏ ꯑꯗꯨꯒꯨꯝꯕꯗꯨꯗ ꯀꯣꯏꯁꯨ ꯇꯣꯛꯇ ꯑꯣꯏꯗꯔꯁ꯭ꯔꯣ ꯋꯥꯏ ꯁꯠꯄ ꯈꯣꯠꯄꯗ ꯌꯦꯡ ꯁꯟꯕ ꯈꯣꯠꯄꯗ ꯑꯩꯈꯣꯏꯦꯐꯥꯎ ꯇꯧꯗꯦꯕ
ꯑ ꯆꯈꯣꯏꯗꯤ ꯌꯥꯝ ꯂꯩꯕꯅꯤꯗ ꯑꯗꯣ ꯍꯧꯖꯤꯛꯀꯥꯟꯗꯤ ꯈꯔ ꯂꯥꯏꯔꯤꯛ ꯂꯥꯏꯁꯨ ꯃꯉꯥꯜ ꯃꯌꯥꯝ ꯐꯪꯉꯕꯅꯤꯅ ꯈꯗꯤ
ꯑꯥꯎ ꯑꯗꯣ ꯍꯣꯏ ꯅꯍꯥꯟꯒꯤ ꯊꯕꯛ ꯍꯥꯏ ꯍꯧꯖꯤꯛꯇꯤꯀꯣ ꯂꯥꯛ ꯃꯤꯗꯤ ꯂꯥꯏꯔꯤꯛ ꯍꯩꯕꯒꯨꯝꯕ ꯊꯤꯅꯔꯛꯈ꯭ꯔꯦꯕ
ꯎꯝ
ꯊꯕ ꯑꯣꯏꯅꯗꯥꯥꯏ ꯑꯩ ꯍꯩꯕꯨ ꯊꯤꯅꯔꯛꯈ꯭ꯔꯦꯕ
ꯑꯣ
ꯔꯔꯦꯡꯄꯥꯛ ꯍꯣꯏꯦꯡꯄꯥꯛꯈꯣꯏꯦꯡꯄꯥꯛꯈꯣꯏꯒꯤ
ꯑ
ꯃꯣꯏ ꯏꯃꯨꯡ ꯈꯣꯏꯗꯣ
ꯑꯥꯎ
ꯃꯣꯏꯗꯤ ꯃꯌꯨꯝꯗ ꯂ ꯍꯩꯇ꯭ꯔꯁꯨ ꯂꯥꯏꯔꯤꯛ ꯍꯩꯕ ꯃꯤ ꯃꯤ ꯑꯣꯏꯕ ꯃꯤ ꯑꯣꯏꯕꯈꯣꯏ ꯑꯣꯏꯔꯗꯤꯀꯣ ꯌꯥꯏꯑꯕ ꯃꯣꯏꯗꯤ
ꯑꯗꯨ ꯑꯗꯨꯗꯤ ꯐꯩꯌꯦ ꯃꯣꯏꯗꯤ
ꯑꯗꯨ ꯇꯧꯕꯗ ꯃꯣꯏꯗꯤ ꯆꯥꯎꯊ ꯆꯥꯎꯊꯣꯛꯄ ꯃꯤ ꯎꯁꯤꯠꯇꯕ
ꯑꯣ
ꯇꯧꯋꯦꯕ ꯃꯣꯏꯁꯦ
ꯎꯝ
ꯌꯥꯝ ꯃꯤ ꯅꯨꯡꯁꯤꯠꯇꯕ ꯃꯤ ꯍ ꯍ ꯃꯣꯏ ꯏꯃꯨꯡꯗ ꯃꯤ ꯌꯥꯝꯅ ꯑꯆꯧꯕ ꯂꯩꯔꯦ ꯃꯤ ꯌꯥꯝ ꯍꯥꯏꯕꯗꯤ ꯂꯥꯏꯔꯤꯛ ꯍꯩꯕ ꯃꯤ ꯊꯕꯛ ꯇꯧꯕ ꯃꯤ ꯂꯩꯔꯦ ꯍꯥꯏꯔꯗꯤꯀꯣ ꯃꯤꯕꯨ ꯌꯥꯝ ꯎꯁꯤꯠꯇꯦ ꯎꯁꯤꯠꯅ ꯇꯧꯕ ꯇꯧꯋꯦꯕ ꯃꯣꯏꯁꯦ
ꯎꯝ ꯑꯗꯨ ꯈꯪꯗꯦ ꯑꯗꯨꯒꯨꯝꯕꯗꯨꯗꯤ ꯐꯠꯇꯦ ꯑꯗꯨꯒ
ꯍꯣꯏ ꯃꯤꯅ ꯑꯗꯨꯝ ꯍꯥꯏꯅꯩꯌꯦ ꯃꯣꯏꯗ ꯑꯗꯨꯒ ꯃꯃꯥꯗꯨꯁꯨ ꯈꯔ ꯐꯠꯇꯦꯅ ꯍꯥꯏꯃꯤꯅ ꯊꯥꯏꯅ ꯍꯥꯏꯅꯩꯌꯦꯕꯀꯣ
ꯑꯣ
ꯃꯤꯕꯨ ꯌꯦꯡꯊꯩ ꯍꯥꯏꯔꯒꯦ ꯍꯥꯏꯗꯤ
ꯑꯗꯨꯗꯤ ꯂꯩꯗꯅ ꯅꯨꯄꯤꯁꯦ ꯄꯩꯁꯥ ꯄꯥꯏꯗꯦ ꯈꯣꯠꯇꯦ ꯄꯥꯝꯗꯦ ꯍꯥꯏꯕꯒꯨꯝꯕ ꯂꯩꯇꯦ ꯅꯣꯏꯗꯤ
ꯈꯪꯗꯦ ꯑꯗꯨꯗꯤ
ꯀꯜꯂꯤꯦꯗ ꯍꯤꯡꯗꯧꯕ ꯋꯥꯔꯤꯁꯦ ꯌꯥꯝ ꯇꯥꯅꯤꯡꯗꯦꯕ ꯑꯗꯨꯒꯨꯝꯕ ꯋꯥꯔꯤ ꯊꯣꯛꯄꯁꯦ
ꯎꯝ
ꯐꯨꯝꯁꯤꯦꯗ ꯅꯪꯁꯨ ꯐꯖꯅ ꯄꯥꯂꯗꯤꯅꯦꯝꯄ ꯌꯦꯦꯝꯍꯧ
ꯐꯪꯒꯗ
ꯃꯄꯥ ꯐꯔꯗꯤ ꯈꯔꯗꯤ ꯐꯩꯗ ꯑꯅꯤꯃꯛꯇ ꯑꯃꯨꯛ ꯐꯔꯗꯤ ꯌꯥꯔꯦ
ꯏꯅꯦꯝꯕ ꯑꯣꯏꯣꯏ ꯐꯠꯇ꯭ꯔꯁꯨ ꯀꯩꯅꯣ ꯅꯨꯄꯥꯗꯨꯅ ꯐꯔꯗꯤꯀꯣ
ꯎꯝ
ꯅꯨꯄꯥꯗꯨꯅ ꯐꯔꯗꯤ ꯐꯔꯦ
ꯅꯨꯄꯥꯗꯣ ꯃꯕꯨꯡ ꯑꯃꯅ ꯇꯛꯇꯧ ꯃꯥꯜꯂꯦ
ꯈꯪꯗ꯭ꯔꯤꯀꯣ ꯑꯁꯦꯡꯕꯗꯤ ꯈꯪꯗ꯭ꯔꯤꯀꯣ
ꯅꯨꯄꯥꯗꯨꯅꯃꯥꯅ ꯍꯥꯏꯕ ꯏꯟꯗꯅ ꯃꯄꯥꯗꯨꯅ ꯃꯃꯥꯅ ꯍꯥꯏꯕ ꯏꯟꯗ ꯅ꯭ꯌꯨ ꯑꯣꯏꯔꯗꯤ
ꯍꯥꯎ
ꯑꯗꯨꯅꯦ ꯎꯄꯥ ꯍꯣꯏ ꯍꯣꯏ ꯀꯔꯤ ꯍꯥꯏꯗ꯭ꯔꯣ ꯎ ꯃꯆꯥ ꯑꯣꯏꯐꯅꯕꯗꯤ ꯑꯣꯏꯗꯣꯏꯔꯁꯨ ꯃꯥꯥꯏ ꯅꯨꯄꯤ ꯃꯥꯏ ꯃꯃꯥ ꯈꯇꯪ ꯋꯥ ꯂꯧꯧꯕꯦ
ꯃꯣꯏ ꯍꯥꯏꯗꯨꯁꯦ ꯅꯨꯄꯤ ꯊꯤꯕꯗꯒꯤꯩ ꯀꯩꯅꯣꯝ ꯇꯧꯔꯦ ꯁꯤ ꯉꯥꯛꯇꯅꯦꯕ ꯍꯥꯏꯔꯕꯗꯨꯣꯏꯁꯦ ꯍꯪꯕ꯭ꯔꯥ ꯑꯗꯨ ꯆꯤꯟ ꯄꯅꯣꯗ ꯑꯣꯁꯤ ꯍꯥꯏꯅ ꯣꯍ ꯍꯥꯏꯅ ꯎꯝ ꯃꯍꯧꯁꯥꯅꯦꯕ ꯅꯨꯄꯤꯁꯤꯗꯤ ꯀꯩꯅꯣꯝ ꯇꯧꯋꯦ ꯑꯈꯣꯏꯒꯤ ꯑꯩꯈꯣꯏꯗꯤ ꯀꯃꯥꯏꯅ ꯇꯧꯗꯣꯏꯅꯣ ꯍꯥꯏꯕ ꯃꯣꯏ ꯌꯦꯡꯁꯤꯟꯅ ꯀꯅꯥ ꯇꯧꯗꯣꯏꯅꯣ ꯍꯥꯏꯕ ꯅꯠꯇꯔꯣ
ꯑꯗꯨꯅꯦ ꯎꯝ ꯃꯄꯥ ꯎꯝ ꯃꯃꯥꯒꯤ ꯃꯅꯥꯛ ꯑꯗꯨꯝ ꯂꯩꯒꯤꯗꯣꯏꯔꯣ ꯍꯥꯏꯕꯅꯤꯗ ꯃꯃꯥꯅ ꯁꯤ ꯇꯣꯏ ꯇꯣꯏꯏꯅ ꯑꯗꯨꯝ ꯇꯧꯔꯒ ꯂꯩꯗꯣꯏꯔꯣ ꯑꯩꯈꯣꯏꯒꯤ ꯑꯗꯨꯗꯤ ꯑꯩꯈꯣꯏꯁꯤ ꯑꯩꯈꯣꯏꯁꯤꯗꯤ ꯀꯔꯤꯒꯤꯅꯣꯅꯦ ꯅꯠꯇ꯭ꯔꯣ
ꯎꯝ
ꯊꯥ ꯑꯃꯗ ꯂꯣꯏꯅꯤ
ꯁꯥꯏꯌꯦ ꯍꯧꯖꯤꯛꯁꯨ ꯈꯨꯁꯥ ꯑꯃꯅꯦ
ꯍꯨꯃꯥꯡꯁꯦ ꯈꯨꯇꯥꯥꯁꯤꯗ ꯂꯣꯏꯔꯦ ꯁꯝꯗ
ꯃꯌꯥꯝ ꯊꯣꯛꯑꯕꯣ
ꯍꯣꯏ ꯅꯪ ꯊꯣꯛꯇꯕ꯭ꯔꯣ
ꯍꯧꯖꯤꯛꯇꯤ ꯈꯔ ꯐꯔꯒ ꯂꯩꯌꯦ ꯅꯪꯒꯟꯒꯨꯝꯕꯗꯤ ꯌꯥꯝ ꯊꯣꯛꯑꯦ
ꯑꯁ ꯑꯩꯗꯤ ꯀꯣꯛꯁꯤꯗ ꯌꯥꯝ ꯊꯣꯛꯑꯦꯕ ꯅꯪꯒꯟꯁꯨ ꯊꯣꯛꯑꯦ ꯑꯗꯨꯏꯁꯨ
ꯑꯩꯗꯤ ꯑꯦꯁꯤꯒꯤ ꯔꯨꯝꯗ ꯂꯩꯌꯦ ꯑꯗꯨꯒꯤꯅꯦ
ꯑꯦꯁꯤ ꯔꯨꯝꯗ
ꯑꯦ ꯁꯤ ꯍꯥꯏꯒꯦ ꯁꯤꯒꯤ ꯔꯨꯝ ꯑꯃ ꯂꯩ ꯑꯗꯨꯗ ꯀꯔꯤ ꯍꯥꯏ ꯑꯦꯁꯤꯒꯤ ꯔꯨꯝ ꯅꯠꯇꯦ ꯀꯥꯏꯗꯩ ꯑꯦꯁꯤꯅꯣ
ꯐꯣꯟꯁꯤꯁꯨ ꯂꯣꯏ ꯆꯣꯠꯂꯦꯕ ꯑꯁ ꯇꯨꯝꯅꯤꯡ ꯇꯨꯝ ꯑꯩ ꯇꯨꯝ ꯇꯨꯝꯅꯤꯡꯗꯔꯁꯨ ꯑꯩ ꯑꯗꯨꯝ ꯇꯨꯝꯃ ꯂꯩꯔꯗꯤꯀꯣ ꯂꯥꯏꯔꯤꯛꯁꯦ ꯄꯥꯕ ꯐꯪꯉꯔꯣꯏꯕ
ꯎꯝ
ꯉꯥꯛꯇꯡ ꯂꯥꯏꯔꯤꯛ ꯄꯥꯔꯒ ꯉꯥꯛꯇꯡ ꯍꯣꯏ ꯉꯍꯥꯛꯇꯪ ꯉꯥꯏꯔ ꯌꯦꯡꯉꯒ ꯇꯨꯝ ꯇꯨꯝ ꯇꯨꯝꯒꯦ ꯇꯧꯕꯅꯦꯕ
ꯎꯝ ꯎꯝ
ꯁꯥꯕꯗ ꯂꯣꯏꯔꯦ꯫
ꯎꯝ